ꯍꯜꯂꯣ ꯍꯜꯂꯣ ꯍꯜꯂꯣ ꯇꯥꯏꯌꯦ ꯇꯥꯏ ꯇꯥꯔꯕꯣ ꯑꯦꯁ ꯀꯦꯅꯣꯅꯦ ꯃꯥꯃꯥ ꯃꯥꯎꯅꯦ
ꯃꯥꯎꯔꯣ ꯃꯥꯎ ꯃꯥꯎ ꯃꯥꯎꯒꯤ ꯇꯣꯝꯕꯨꯡꯅ ꯄꯥꯏꯗ꯭ꯔꯦ
ꯃꯥꯅꯤꯅꯦ
ꯃꯥꯎꯒꯤ ꯍꯩꯈꯥ ꯈꯔ ꯊꯥꯔꯛꯑꯣ ꯍꯥꯏꯒꯦ ꯇꯧꯔꯤꯅꯦ
ꯊꯦꯝꯕꯨꯡꯅꯤꯅꯦ ꯊꯦꯝꯕꯨꯡ
ꯑꯩꯗꯤ ꯇꯣꯝꯕꯨꯡꯗ ꯇꯧꯕꯅꯤꯅꯦ
ꯇꯣꯝꯕꯨꯡꯗꯣ ꯃꯥ ꯃꯈꯣꯡ ꯍꯥꯝꯗꯔꯦꯅ
ꯇꯣꯝꯕꯨꯡ ꯃꯈꯣꯡ ꯍꯥꯥꯝꯗꯔꯦꯕ ꯅꯣꯏ ꯅꯅꯥꯎ ꯄꯥꯔ ꯇꯣꯝ ꯇꯣꯝꯕꯨꯡꯗꯨꯅ
ꯇꯣꯝꯕꯨꯡꯗꯨꯅ ꯑꯩꯈꯣꯏ ꯏꯌꯥꯝꯕ ꯑꯣꯏꯗꯣꯏꯕ
ꯎꯝ ꯅꯣꯏ ꯑꯣꯛꯁꯥ ꯍꯥꯎꯔꯤꯕꯣ
ꯍꯥꯎꯔꯤꯗ ꯗꯃꯥ ꯑꯃ
ꯁꯥ ꯑꯐꯨꯠꯄ ꯆꯥꯅꯤꯡꯉꯤꯅꯦ
ꯅꯍꯥꯟ ꯍꯤꯌꯥꯡꯊꯥꯡꯗ ꯆꯥ ꯑꯁ ꯊꯤ ꯍꯥꯎꯕꯤꯅꯤ
ꯍꯤꯌꯥꯡꯊꯥꯡ ꯍꯤꯌꯥꯡꯊꯥꯡꯗꯖꯨ ꯂꯩꯕ꯭ꯔꯣ
ꯍꯤꯌꯥꯡꯊꯥꯡꯗ ꯑꯩꯈꯣꯏ ꯀꯩꯅꯣ ꯇꯧꯕ ꯄꯤꯀꯅꯤꯛ
ꯑꯣ ꯀꯩꯅꯣꯗꯨꯔꯣ ꯑ ꯀꯩꯅꯣ ꯆꯥꯕꯝ ꯄꯤꯛꯅꯤꯛ ꯏꯁꯄꯣꯠ ꯑꯃ ꯂꯩꯕꯗꯨꯔꯥ
ꯑ ꯅꯠꯇꯦ ꯑꯗꯨꯒꯤꯗꯣ ꯅꯠꯇꯕ ꯑꯇꯣꯞꯄ ꯑꯃ ꯂꯩ ꯅꯪ ꯍꯥꯏꯔꯤꯅ ꯀꯩꯅꯣꯒꯤꯗꯣ ꯀꯩ ꯑꯦꯄꯜ ꯐꯥꯝꯗꯣ ꯅꯇ꯭ꯔꯣ
ꯈꯪꯗꯦ ꯍꯤꯌꯥꯡꯊꯥꯡ ꯌꯧꯗ꯭ꯔꯤꯀꯥꯟꯗ ꯑꯃ ꯍꯥꯏꯖꯟꯕꯗꯣ ꯔꯥꯏꯠ ꯁꯥꯏꯠꯇ꯫
ꯑꯣ ꯏꯀꯣ ꯒꯥꯔꯗꯦꯟ ꯄꯥꯔꯛ ꯑꯗꯨꯗꯅꯦꯕ ꯈꯣꯏ ꯆꯂꯤꯗꯣ ꯑꯧ
ꯎꯝ
ꯅꯨꯡꯉꯥꯏ ꯑꯗꯨ ꯑꯩꯈꯣꯏ ꯑꯩ ꯐꯅꯌꯥꯝ ꯌꯥꯃꯝꯃꯅꯤ ꯑꯗꯨ ꯆꯠꯄ ꯇꯔꯦꯠ ꯅꯤꯄꯥꯜꯂꯛ ꯁꯨꯨꯔꯃꯗ꯭ꯔ ꯆꯠꯄꯗꯣ ꯑꯩꯁꯨ
ꯇꯉꯥꯏ ꯑꯁ ꯍꯥꯎꯈꯤꯕꯅꯤ ꯑꯗꯨꯗ ꯑꯩꯈꯣꯏꯅ ꯆꯥꯈꯤꯕꯗꯨꯁꯨ꯫
ꯈꯣꯏ ꯅꯍꯥꯟ ꯊꯦꯡꯉꯦꯕ ꯄꯨꯡ ꯀꯩꯅꯣ ꯇꯥꯔꯦꯕ꯫ ꯄꯨꯡ ꯕꯥꯔꯣ ꯕꯥꯔꯣ ꯃꯈꯥꯏ ꯇꯥꯔꯦꯕ ꯊꯣꯂꯛꯄꯗ꯫
ꯎꯝ
ꯀꯥꯟꯅꯗ꯭ꯔꯦ ꯃꯁꯤꯗꯤꯅ ꯕꯣꯟꯍꯣꯢꯗꯨ ꯆꯪꯉꯦ ꯕꯣꯜ ꯁꯥ ꯀꯩꯀꯥ ꯂꯩꯔꯦ ꯕꯣꯟ ꯑꯗꯨ ꯆꯪꯉꯦ ꯃꯣꯏꯗꯣ ꯊꯣꯡꯉꯒ ꯄꯨꯔ ꯆꯠꯂꯦ꯫
ꯊꯣꯡꯉꯒ ꯑꯣꯢꯅ ꯑꯁ
ꯑꯩ ꯅꯨꯡꯉꯥꯏꯗꯣꯏ ꯅꯠꯇ ꯊꯤꯅꯨꯉꯥꯏꯕꯤꯅꯦ ꯑꯩꯈꯣꯏ ꯃꯔꯤ ꯃꯔꯤꯈꯇꯅꯦꯕ꯫
ꯎꯝ
ꯀꯣꯟꯅ ꯃꯣꯏ ꯎꯝ ꯑꯍꯨꯝꯂ ꯑꯍꯨꯝꯂ ꯀꯩꯅꯣꯝꯒ ꯂꯥꯛꯑꯦ ꯃꯣꯏ ꯀꯣꯟꯅ ꯈꯣꯏ ꯂꯣꯏꯔꯝꯗꯥꯏꯗ꯫
ꯎꯝ
ꯑꯁ ꯊꯤ ꯅꯨꯡꯉꯥꯏꯕꯤꯅꯤꯉꯣ ꯈꯣꯏꯒꯤ ꯍꯤꯗꯥꯛ ꯌꯣꯟꯕ ꯅꯨꯄꯥꯗꯨꯗꯤ ꯑꯧ ꯍꯤꯗꯥꯛ ꯌꯣꯟꯕ ꯅꯨꯄꯥꯗꯨꯗꯤ ꯑꯗꯨꯝ ꯇꯨꯝꯒ꯭ꯔꯦ꯫
ꯍꯤꯗꯥꯛ ꯌꯣꯟꯕꯗꯤ ꯀꯥꯟꯅꯣ ꯄꯣꯟꯂ꯫
ꯅꯠꯇꯦ ꯀꯩꯅꯣꯗꯣ ꯈꯣꯏꯒꯤ ꯀꯔꯤ ꯀꯤꯌꯥꯝꯕ꯫
ꯑꯣ ꯍꯤꯗꯥꯛ ꯌꯣꯟꯕ ꯍꯥꯏꯗꯤ ꯃꯥꯗꯤ ꯅꯨꯐꯥꯢ ꯇꯨꯝꯕꯤꯗꯣ ꯇꯧꯔꯤꯕꯣ꯫
ꯇꯨꯝꯕꯤꯅꯤꯉꯣ ꯃꯥꯗꯤ ꯑꯗꯨꯝ ꯇꯨꯝꯗꯒꯤꯕꯤꯅꯤ꯫
ꯃꯥꯏ ꯑꯗꯨ ꯐꯗꯤ ꯐꯩꯌꯦꯗ ꯀꯟꯇ꯭ꯔꯣꯜ ꯐꯖꯅ ꯇꯧꯏꯕ꯫
ꯑꯣꯏ
ꯑꯦ ꯍꯩ
ꯑꯗꯨ ꯅꯠꯇꯕꯤꯗ ꯑꯩꯈꯣꯏꯒꯤ ꯀꯥꯔꯟ ꯇꯥ ꯂꯩꯕꯤ ꯀꯥꯡꯒꯨ ꯑꯃꯁꯨ ꯂꯩꯗꯅ꯫
ꯂꯩ
ꯌꯦꯟꯖꯤꯜꯂꯛꯑꯗꯤ ꯀꯤꯟꯅꯒ ꯊꯤꯅꯤꯡꯉꯛꯄꯤꯗꯣ꯫
ꯎꯝ ꯌꯦꯡꯅꯤꯡꯉꯛꯇꯕꯤꯗꯣ꯫
ꯍꯣꯏ ꯃꯁꯤ ꯌꯥꯝꯅ ꯌꯦꯡꯅꯤꯡꯗ꯭ꯔꯦ ꯇꯧꯕꯗꯣ
ꯃꯥꯅꯤꯅꯦ
ꯕꯦꯔꯥꯅꯦꯃꯤ ꯑꯩꯈꯣꯏꯁꯨ ꯑꯝꯇꯪꯗꯤ ꯀꯨꯏꯔꯦꯅꯦ
ꯀꯨꯏꯔꯦ ꯑꯁꯦꯡꯕ ꯀꯣꯏꯐꯝ ꯅꯨꯡꯉꯥꯏꯕꯁꯤ ꯍꯧꯖꯤꯛꯀꯥꯟꯖꯤ ꯀꯥꯏ ꯀꯥꯏ ꯂꯩꯔꯤꯌꯦ ꯈꯪꯗ꯭ꯔꯦꯅꯦ꯫ ꯄꯥꯛ ꯁꯨ ꯆꯠꯅꯗ꯭ꯔ ꯃꯥꯜꯂꯦꯀꯣ ꯍꯧꯖꯤꯛꯀꯥꯟꯖꯦ꯫ ꯔꯦꯁꯇꯨꯔꯦꯟꯗꯒꯨꯝꯕ ꯐꯥꯁ ꯐꯨꯗ ꯐꯖꯕꯒꯨꯝꯕꯗ ꯑꯣꯏꯅ ꯆꯠꯅꯕ ꯃꯥꯜꯂꯦ ꯃꯤꯖꯤꯡꯖꯤꯕꯨ꯫
ꯑꯗꯒꯤ ꯃꯣꯏꯔꯥꯡꯖꯨ ꯃꯣꯏꯔꯥꯡꯖꯨ ꯍꯧꯖꯤꯛꯀꯥꯟꯗꯤ ꯌꯥꯝ ꯀꯩꯅꯣ ꯇꯧꯔꯦ ꯍꯥꯏꯕꯅꯦ꯫ ꯃꯣꯏ ꯗ꯭ꯔꯥꯏꯕ ꯂꯥꯛꯄꯤ ꯈꯣꯠꯄꯤꯒ ꯇꯧꯔꯦ ꯍꯥꯏꯕꯅꯦ꯫
ꯍꯧꯖꯤꯛ ꯆꯦꯛꯁꯜꯂꯦ ꯍꯥꯢꯕ꯭ꯔꯥ꯫
ꯑꯧ ꯀꯩꯅꯣ ꯇꯧꯔꯨꯕꯗꯒꯤ ꯍꯟꯗꯛ ꯀ꯭ꯔꯥꯏꯝ ꯑꯃ ꯊꯣꯛꯎꯕꯗꯩ ꯑꯗꯨꯝ꯫
ꯑꯉꯥꯡꯒꯤꯗꯣ
ꯑ ꯑꯗꯨꯒꯤ
ꯚꯦꯔꯥꯅꯦ ꯑꯗꯨꯖꯨ ꯑꯉꯥꯡꯖꯤꯡꯁꯤꯅ ꯍꯩꯄꯥ ꯁꯥꯕꯁꯤꯗꯕ
ꯑꯗꯨꯅꯦ ꯍꯥꯢꯖꯦ ꯑꯩꯈꯣꯏꯗ ꯀꯥꯔꯟ ꯇꯥꯏ ꯍꯥꯏꯕꯅꯤꯗ ꯃꯣꯏꯅ ꯀꯥꯔꯟ ꯇꯥꯔꯒ
ꯈꫭꯏꯗ ꯀꯥꯔꯟ ꯇꯥꯔ ꯑꯩꯈꯣꯏꯗ ꯗꯤꯁꯇꯔꯕ ꯇꯧꯋꯦ
ꯀꯔꯤꯅꯣ ꯈꯪꯗꯦꯕ ꯅꯨꯡꯉꯥꯏꯖꯥꯥꯔꯝꯕ ꯖꯒꯥꯅꯦ ꯌꯦꯡꯎꯅꯦ
ꯎꯝ꯫
ꯑꯇꯣꯞꯄ ꯃꯑꯣꯡ ꯈꯪꯗꯦꯕ ꯃꯣꯏꯅ ꯍꯩꯇꯗꯤ ꯀꯩꯗꯧꯕꯩ ꯆꯠꯂꯤꯅꯣ ꯍꯥꯢꯕꯅꯤꯗ
ꯑꯉꯥꯡꯅ ꯃꯥꯏꯕ ꯁꯥꯥꯕꯩꯅꯦꯃꯦ
ꯑꯗꯨꯅꯦ ꯍꯥꯢꯖꯤ
ꯑꯉꯥꯡꯅ ꯃꯥꯏꯕ ꯁꯥꯔ ꯃꯪ ꯊꯜꯂꯦꯗꯣ
ꯈꯔ ꯈꯔ ꯑꯍꯜ ꯂꯃꯟ ꯇꯥꯟꯅꯗꯅ ꯈꯣꯠꯇꯅ ꯀꯩ ꯀꯩ ꯈꯔ ꯇꯧꯒꯦ ꯍꯥꯏꯗꯦ
ꯑ ꯀꯥꯟꯅꯗꯕ ꯎꯝ ꯍꯩ ꯁꯤꯡꯉꯤꯀꯥꯟꯗ ꯇꯧꯕꯅ ꯇꯧꯕꯅꯦ
ꯎꯝ ꯑꯗꯨꯅꯦ ꯍꯩ ꯍꯩꯁꯤꯡꯕꯗꯅꯤꯅꯦ ꯁꯣꯏꯔꯤ ꯃꯌꯥꯝ
ꯅꯣꯏ ꯃꯣꯏꯗꯨꯅ ꯄꯁꯤꯡ ꯊꯣꯛꯏꯅꯤꯅꯦ ꯍꯩꯇ꯭ꯔꯤꯉꯩꯗ ꯍꯩꯇ꯭ꯔꯤꯉꯩꯗ ꯍꯩꯃꯟ ꯁꯤꯡꯃꯟꯕ
ꯑꯗꯨꯅꯦ ꯍꯥꯢꯖꯦ ꯅꯥꯞꯄꯣꯅ ꯇꯧꯏꯅꯦꯃꯤ
ꯑꯗꯨ ꯋꯥꯔꯜ ꯋꯥꯔꯜꯗ ꯀꯞ ꯉꯁꯤ ꯂꯩꯕ꯭ꯔꯥ ꯍꯌꯦꯡ ꯂꯩꯕ꯭ꯔꯥ ꯉꯁꯤ ꯂꯩꯔꯝꯒꯅꯤꯌꯦ
ꯉꯁꯤ ꯇꯥꯡ ꯀꯌꯥꯅꯣ ꯇꯥꯡ ꯇ꯭ꯔꯥꯉꯥ ꯉꯁꯤ ꯑꫭꯏꯔꯝꯃꫭꯏ ꯍꯣꯏ ꯍꯣꯔꯦꯟ ꯑꯍꯤꯡ ꯍꯣꯔꯦꯟ ꯑꯍꯤꯡꯗꯅꯦ
ꯅꯨꯡꯉꯥꯢꯅꯤꯅꯦ
ꯉꯁꯤ ꯀꯩꯅꯣ ꯑꯣꯏꯔꯝꯒꯅꯤꯌꯦ ꯐ꯭ꯔꯥꯟꯁꯀ ꯏꯁ꯭ꯄꯦꯟꯒ ꯑꯁ ꯍꯣꯔꯦꯟꯗꯤ ꯅꯨꯡꯉꯥꯏꯗꯣꯔꯤꯅꯦ
ꯐ꯭ꯔꯥꯟꯁꯀ ꯏꯁ꯭ꯄꯦꯟꯒ ꯑꯁ ꯃꯩ ꯆꯠꯇꯣꯔꯤꯌꯦ ꯌꯦꯡꯗꯤ ꯌꯦꯡꯅꯤꯡꯉꯦ ꯑꯗꯣ ꯑꯁ ꯈꯪꯗꯦ ꯇꯨꯝꯕꯁꯨ ꯌꯥꯗꯦ ꯌꯦꯡꯗꯧ ꯃꯥꯜꯂꯦꯗ ꯇꯨꯝꯕꯒ ꯑꯝ ꯌꯥꯗꯕꯤꯅꯦ ꯏꯁꯥꯖꯦ ꯅꯨꯉꯥꯢꯃꯥꯟꯗꯅ
ꯕꯥꯔꯣ ꯃꯈꯥꯏ ꯑꯣꯏꯔꯝꯒꯅꯤꯌꯦ
ꯕꯥꯔꯣ ꯃꯈꯥꯏꯅꯦ ꯕꯥꯔꯣ ꯃꯈꯥꯏꯅ ꯈꯔ ꯐꯩꯉꯣ ꯑꯁ ꯑꯃ ꯃꯈꯥꯏ ꯑꯅꯤ ꯃꯈꯥꯏꯗꯨꯗꯤ
ꯑꯗꯨꯗꯤ ꯑꯩꯈꯣꯏ ꯌꯦꯡꯉꯝꯃꯣꯏꯍꯦ
ꯉꯥꯎꯔ ꯆꯦꯟꯒꯦ ꯇꯧꯋꯦ ꯑꯅꯤ ꯃꯈꯥꯏꯗꯨꯗꯤ ꯉꯥꯟꯅ ꯇꯨꯝꯒ꯭ꯔꯥ ꯍꯧꯒꯠꯄꯅ ꯐꯩ
ꯍꯣꯏ ꯑꯩꯈꯣꯏꯒꯤ ꯍꯅꯨꯕꯒꯤ ꯇꯥꯏꯞꯇ ꯍꯥꯏꯇꯥꯔꯦꯅꯦ
ꯑꯥ ꯍꯅꯨꯕꯩ ꯇꯥꯏꯞꯇꯥ
ꯍꯅꯨꯕꯥ ꯍꯅꯨꯕꯤꯒꯤ ꯆꯥꯛ ꯉꯥꯟꯇ ꯆꯥꯊꯣꯛꯑꯒ ꯄꯨꯡꯅꯤꯄꯥꯟ ꯑꯗꯥꯏ ꯇꯨꯝꯒ꯭ꯔꯥ ꯑꯍꯨꯝꯗꯥ ꯍꯧꯒꯥꯠꯂꯒ ꯃꯣꯏ ꯌꯥꯍꯧ ꯊꯤꯉꯥꯟꯕ ꯁꯥꯕꯗꯣ
ꯑꯥ ꯑꯣ ꯅꯣꯏ ꯊꯦꯡ ꯊꯦꯡ ꯇꯨꯝ ꯂꯩ ꯀꯥꯏ ꯍꯥꯏꯖꯤꯜꯂꯛꯄꯗꯣ ꯑꯗꯨꯒ
ꯍꯣꯏ
ꯃꯣꯏꯅ ꯄꯨꯡ ꯇꯔꯦꯠꯇꯩ ꯇꯨꯝꯒ꯭ꯔꯦ ꯑꯗꯨꯒ
ꯑꯗꯨꯅꯦ ꯃꯊꯧꯗꯤ ꯂꯩꯇꯦ
ꯃꯊꯧꯂꯩꯇꯕꯩꯅꯦ ꯉꯥꯟꯅ ꯇꯨꯝꯃꯤꯗꯣ
ꯑꯗꯨꯅꯦ ꯍꯥꯏꯖꯦ ꯃꯊꯧ ꯆꯤꯜꯂꯗꯤ ꯐꯥꯕ ꯃꯊꯧꯗꯣ ꯂꯩꯇ꯭ꯔꯥꯝꯅꯤꯅ
ꯑꯁ ꯉꯁꯥꯏ ꯋꯥꯔꯤ ꯁꯥꯕꯗ ꯇꯨꯝꯕꯩ ꯃꯇꯥꯡ ꯋꯥꯔꯤ ꯐꯖꯕꯃꯥ ꯅꯩꯅꯩꯌꯦꯕ
ꯑꯥ
ꯑꯈꯣꯏꯖꯦ ꯕꯥꯏ ꯇꯨꯝꯃꯖꯦ ꯇꯨꯝꯕ ꯋꯥꯠꯂꯖꯨ ꯏꯁꯥ ꯅꯨꯡꯉꯥꯏꯇꯦꯅ
ꯅꯨꯡꯉꯥꯏꯇꯝꯅꯤꯍꯦ ꯅꯨꯃꯤꯠ ꯆꯨꯞꯄ ꯑꯃ ꯑꯗꯨꯝ꯫
ꯕꯥꯕꯨꯗꯤ ꯑꯗꯨꯝ ꯅꯨꯡꯉꯥꯏꯇ꯭ꯔ ꯁꯣꯟꯖꯨ ꯁꯣꯟꯖꯜꯂꯦ ꯑꯁ ꯈꯪꯗꯦ ꯅꯨꯡꯉꯥꯏꯇꯝꯅꯦꯕ ꯌꯥꯝꯅ꯫ ꯑꯗꯩꯗ ꯏꯃꯥꯟꯅꯕꯥꯅꯝꯅ ꯍꯥꯏꯅꯦ ꯔꯤꯁꯥꯔꯁ ꯇꯧꯕꯗ ꯍꯧꯖꯤꯛꯁꯦ ꯑꯅꯧꯕ ꯔꯤꯁꯥꯔꯁ ꯑꯝ ꯄꯨꯊꯣꯛꯑꯦ꯫ ꯑꯗꯨꯅ ꯍꯥꯏꯖꯦ ꯈꯣꯏꯖꯦ ꯅꯣꯡꯃꯗ ꯄꯨꯡ ꯅꯤꯄꯥꯟ ꯇꯨꯝꯃꯣ ꯍꯥꯏꯗꯨꯗꯤ ꯆꯨꯝꯃꯦ꯫
ꯎꯝ
ꯑꯗꯣ ꯄꯨꯡ ꯅꯤꯄꯥꯟꯖꯦ ꯑꯈꯣꯏ ꯍꯧꯖꯤꯛꯇꯤ ꯑꯃꯨꯛ ꯈꯥꯛꯇ ꯇꯧꯝꯗ꯭ꯔꯥ
ꯑ
ꯑꯁꯤ ꯅꯠꯇꯕꯤꯗ ꯀꯩꯅꯣ ꯇꯧꯒꯗꯧꯅꯤꯁꯤꯅꯤ ꯑꯥ ꯑꯅꯤꯔꯛ ꯊꯣꯛꯅ ꯇꯨꯝꯒꯗꯕꯅꯦ ꯁꯤꯅꯦꯕ
ꯑ ꯏꯁ ꯑꯅꯤꯔꯥꯛ ꯊꯣꯛꯅ
ꯑꯅꯤꯔꯥꯛ ꯊꯣꯛꯅ
ꯄꯨꯡ ꯃꯔꯤ ꯃꯔꯤ ꯈꯥꯏꯔ ꯇꯨꯝꯃꯣꯁꯤꯅꯤꯅꯦ
ꯑꯥ ꯃꯔꯤꯃꯥ ꯃꯔꯤ ꯃꯔꯤ ꯈꯥꯏꯔꯒ
ꯑꯥ ꯅꯨꯃꯤꯠ ꯇꯥꯔꯛꯄ ꯁꯥꯏꯖꯦ
ꯎꯝ
ꯖꯤꯕ ꯄꯥꯟꯕꯖꯨ ꯇꯧꯋꯤ ꯁꯤꯅꯤ ꯖꯤꯕ ꯄꯥꯟꯕꯖꯨ ꯅꯨꯃꯤꯠ ꯇꯥꯔꯛ ꯄꯥ ꯃꯝꯃꯥꯛꯄꯗꯒꯤ ꯇꯨꯝꯒ꯭ꯔꯥꯒ ꯊꯥꯏꯅꯒꯤ ꯃ ꯇꯝ ꯑꯦꯟ ꯑꯥꯔꯤꯕ ꯃꯇꯝꯒꯤ ꯑꯈꯣꯏꯒꯤ ꯃꯤꯑꯣꯏꯕꯒꯤ ꯀꯩ ꯍꯥꯏꯇꯥꯔꯦ ꯐꯪꯁꯟ ꯍꯥꯏꯇꯥꯔꯦ
ꯎꯝ
ꯑꯗꯨꯃꯥꯏ ꯇꯧꯔꯝꯃꯦꯕ ꯎꯝ ꯇꯧꯔꯝꯃꯦ ꯍꯥꯏꯌꯦꯕ ꯑꯥ ꯅꯨꯃꯤꯠ ꯇꯥꯔꯛꯄꯥ ꯃꯝꯃꯛꯄ ꯖꯤꯗ ꯇꯨꯝꯒ꯭ꯔꯦꯗꯅ
ꯎꯝ
ꯑ ꯇꯨꯝꯕꯗꯖꯨ ꯁꯥꯏꯀꯥꯜ ꯑꯍꯨꯝ ꯂꯩ ꯍꯥꯏꯅꯦ ꯑꯩꯁ ꯀꯩꯕ ꯀꯥꯕꯛ ꯀꯥꯕꯛ ꯀꯩꯅꯣꯝ ꯑꯥ ꯀꯩꯕ ꯀꯩꯅꯣ ꯏꯁꯂꯤꯞ ꯃꯃꯤꯡ ꯀꯩꯅꯣꯝ ꯃꯥꯏꯅꯦ
ꯃꯃꯤꯡ ꯑꯃꯨꯛ ꯊꯣꯛꯄꯤꯅꯦꯕ
ꯃꯃꯤꯡ ꯑꯃꯨꯛ ꯊꯣꯛꯄꯤꯅꯦꯕ ꯊꯤ ꯅꯥꯟꯅ ꯑꯦꯛꯁꯄ꯭ꯂꯦꯟ ꯇꯧꯊꯔꯛꯄꯅꯦꯕ꯫
ꯑꯥ
ꯑꯁ ꯋꯥꯔꯤ ꯇꯥꯕ ꯊꯤꯅꯨꯡꯉꯥꯏꯕꯤꯅꯦ꯫ ꯀꯩꯅꯣꯝꯃꯥꯁ ꯑꯍꯥꯟꯕ ꯏꯁꯂꯤꯞꯇꯣ ꯀꯥꯎꯒ꯭ꯔꯦ ꯁꯦꯀꯦꯟꯒꯤꯗꯨꯅ ꯔꯦꯝ ꯏꯁꯂꯤꯞ ꯍꯥꯏꯕ꯫
ꯑꯥ
ꯑꯗꯨꯒ ꯊꯥꯔꯠꯀꯤꯖꯤꯅ ꯗꯤꯞꯏꯁꯂꯤꯞ ꯍꯥꯏꯕ ꯐꯥꯔꯁꯀꯤꯖꯤ ꯀꯥꯎꯒ꯭ꯔꯦꯕꯀꯣ ꯐꯥꯔꯁꯀꯤ ꯃꯠ ꯇꯝꯖꯤꯗꯅ ꯑꯃꯨꯛ ꯃ ꯍꯥꯏꯖꯦ ꯐꯥꯔꯁꯀꯤ ꯃꯇꯝꯖꯤꯗ ꯑꯩꯈꯣꯏꯖꯦ ꯑꯥ ꯇꯨꯝꯗꯤ ꯇꯨꯝꯃꯒ ꯄꯨꯔꯥ ꯇꯨꯝꯗꯗ꯭ꯔꯤꯕ ꯑꯣꯏꯕꯗꯣ꯫
ꯎꯝ
ꯑꯗꯨ ꯑꯣꯏꯗꯣꯏꯅꯦꯕ ꯍꯥꯏꯕ ꯑꯗꯨꯒ ꯁꯦꯀꯦꯟꯒꯤ ꯔꯦꯝ ꯁ꯭ꯂꯤꯞ ꯍꯥꯏꯕ ꯃꯇꯝꯁꯤꯗꯅ ꯑꯈꯣꯏꯅ ꯃꯪꯒ ꯃꯪꯕ ꯃꯇꯝꯖꯦ
ꯎꯝ
ꯑꯁꯤꯖꯤꯅ ꯍꯥꯏꯌꯦꯕ ꯔꯦꯝ ꯁꯂꯤꯞꯁꯤꯅ ꯁꯤꯅꯥ ꯑꯥ ꯑꯁꯤ ꯃ ꯇꯝꯖꯤꯌꯦꯌꯦ ꯑꯈꯣꯏꯒꯤ ꯕ꯭ꯔꯦꯟꯒꯤ ꯕ꯭ꯔꯦꯟꯁꯤꯗ ꯕ꯭ꯔꯦꯟꯒꯤ ꯑꯣꯞ ꯗꯤꯃꯥꯏꯖꯦꯁꯟ ꯍꯥꯏꯇꯥꯔꯦ ꯕ꯭ꯔꯦꯟꯖꯤꯗ ꯀꯥꯟꯅꯗꯕ ꯄꯣꯠꯈꯩꯁꯦ ꯂꯧꯊꯣꯛꯈꯤꯕ ꯑꯗꯨ ꯑꯐꯕꯒꯩꯗ ꯊꯝꯕ ꯕ꯭ꯔꯦꯟꯒꯤ ꯃꯊꯧꯁꯦ ꯐꯒꯠꯍꯜꯂꯤꯁꯤꯅ ꯁꯤꯒꯤ ꯔꯦꯝ ꯁ꯭ꯂꯤꯞ ꯍꯥꯏꯔꯤꯕ ꯃꯇꯝꯁꯤꯗꯅꯦ
ꯑ
ꯑꯗꯨꯒ ꯑꯗꯨꯅ ꯔꯦꯝ ꯁ꯭ꯂꯤꯞꯁꯤ ꯂꯣꯏꯔꯕꯣꯕ ꯃꯔꯤ ꯂꯣꯏꯔꯕ ꯃꯇꯨꯡꯗ ꯉꯁꯥꯏꯒꯤ ꯗꯤꯞ ꯏꯁ꯭ꯂꯤꯞ ꯍꯥꯏꯔꯁꯦ
ꯁꯦꯀꯦꯟ ꯁꯦꯀꯦꯟꯒꯤꯗꯅ ꯑꯈꯣꯏꯒꯤ ꯕ꯭ꯔꯦꯟꯗꯣ ꯔꯤꯀꯣꯕꯔ ꯇꯧꯔꯦꯗꯅ
ꯑ
ꯑꯗꯨꯒ ꯊꯥꯔꯠꯀꯤ ꯗꯤꯞ ꯁ꯭ꯂꯤꯞꯁꯤꯗꯅ ꯑꯈꯣꯏꯒꯤ ꯃꯁꯜ ꯀꯩꯀꯥ ꯑꯗꯨꯃꯥꯏꯅ ꯔꯤꯀꯣꯕ꯭ꯔ ꯇꯧꯗꯣꯏꯅꯤ ꯍꯥꯏꯕ ꯑꯗꯨꯃꯥꯏꯅ ꯑꯥ ꯄꯨꯡ ꯃꯔꯤꯖꯤꯗ ꯑꯁꯤꯒꯤ ꯄ꯭ꯔꯣꯁꯦꯁꯁꯤꯕꯨ ꯖꯤꯛꯀꯤ ꯁꯇꯦꯞ ꯑꯍꯨꯝꯖꯤꯕꯨ ꯂꯣꯏꯔꯗꯤ ꯑꯈꯣꯏꯒꯤ ꯄꯨꯡ ꯃꯔꯤꯗꯪ ꯇꯨꯝꯃꯁꯨ ꯏꯅꯐ ꯑꯣꯏꯁꯤꯅꯦꯕ ꯑꯗꯨꯒ ꯄꯨꯡ ꯃꯔꯤꯗꯨ ꯇꯨꯝꯃꯨꯔ ꯃꯇꯨꯡꯗ ꯍꯧꯒꯠꯄꯗꯨꯁꯨ ꯃꯊꯟꯇ ꯍꯧꯒꯠꯂꯛꯇꯨ ꯍꯧꯒꯠ ꯗꯧ ꯑꯣꯏꯕ ꯑꯩꯅ ꯑꯦꯂꯥꯝ ꯈꯣꯡꯉꯒ ꯍꯧꯒꯠꯂꯛꯄꯗꯨ ꯅꯠꯇꯕ
ꯃꯊꯟꯗ
ꯃꯊꯟꯗ ꯍꯥꯏꯗꯤ ꯍꯩꯅꯍꯜꯂꯀꯥꯟꯗ ꯍꯥꯏꯇꯥꯔꯦ ꯍꯖꯤꯛꯀꯤ ꯄꯣꯠꯁꯦ ꯀꯃꯥꯏꯅ ꯍꯩꯅꯍꯜꯂꯛꯀꯅꯤꯕꯧꯗ ꯍꯥꯏꯕꯤꯅꯦꯕ ꯀꯃꯥꯏ ꯍꯥꯏꯒꯦꯗ ꯈꯣꯏꯖꯤ ꯍꯧꯖꯤꯛꯁꯦ ꯃꯣꯕꯥꯏꯜ ꯐꯣꯟꯁꯨ ꯌꯦꯡꯉꯦ
ꯑꯥ
ꯃꯣꯕꯥꯏꯜ ꯐꯣꯟꯁꯦ ꯚꯥꯏ ꯀꯩꯅꯣꯅꯤꯗ ꯅꯦ ꯅꯦꯆꯔꯦꯜ ꯂꯥꯏꯠ ꯅꯠꯇꯦꯗꯅ
ꯃꯥꯅꯦ
ꯑꯗꯒꯤ ꯑꯃꯨꯛ ꯑꯥ ꯕꯜꯞꯁꯨ ꯑꯃꯨꯛ ꯊꯥꯜꯂꯦ ꯕꯜꯕꯁꯨ ꯊꯥꯜꯂꯦ ꯑꯗꯒꯤ ꯑꯃꯨꯛ ꯐꯣꯟꯁꯨ ꯑꯃꯨꯛ ꯌꯦꯡꯖꯜꯂꯦ ꯅꯦꯆꯔꯦꯜ ꯂꯥꯏꯠ ꯅꯠꯇꯕꯁꯤꯅ ꯑꯩꯀꯣꯏꯕꯒꯤ ꯋꯥꯈꯟꯁꯤꯗ ꯅꯨꯡꯁꯥ ꯊꯣꯛꯏꯅ ꯑꯗꯨꯝ ꯈꯜꯍꯜꯂꯒ ꯊꯝꯕꯗꯣ
ꯑꯥ
ꯑꯗꯨꯗ ꯑꯈꯣꯏ ꯇꯨꯝꯕꯒꯤ ꯔꯤꯗꯝꯁꯦ ꯀꯥꯏꯍꯟꯕ ꯀꯥꯏꯍꯜꯂꯦ ꯍꯥꯏꯕ ꯃꯥ ꯍꯥꯏꯁꯦ
ꯑꯥ
ꯑꯗ ꯁꯤꯒꯤ ꯄꯣꯠꯁꯦ ꯊꯥ ꯑꯝꯇꯪ ꯁꯤꯖꯤꯟꯅꯗꯕ ꯃꯇꯝꯗ ꯑꯈꯣꯏꯖꯤ ꯉꯟꯗ ꯇꯨꯝꯅꯤꯡꯒꯅꯤ ꯁꯤꯅꯦ ꯃꯥ ꯍꯥꯏꯖꯦ ꯅꯨꯃꯤꯠ ꯇꯥꯔꯛꯄꯩꯁꯤꯗ ꯇꯨꯝꯅꯤꯡꯒꯅꯤ ꯑꯗꯨꯒ ꯑꯍꯤꯡꯗ ꯃꯤ ꯀꯞꯊꯣꯛꯂꯛꯑꯅꯤ ꯑꯗꯨꯒ ꯑꯍꯤꯡꯗ ꯃꯤ ꯀꯞ ꯊꯣꯛꯂꯛꯄ ꯄꯨꯡ ꯃꯔꯤ ꯀꯝꯄ꯭ꯂꯤꯠ ꯂꯣꯏꯔꯀꯥꯟꯗ ꯃꯤ ꯀꯞ ꯊꯣꯂꯛꯄꯗꯣ
ꯎꯝ
ꯑꯗꯨꯒ ꯑꯗꯨ ꯃꯇꯝꯗꯨꯗ ꯋꯥꯈꯜ ꯈꯟꯕꯖꯤꯅꯦ ꯍꯥꯏꯕ ꯌꯥꯝ ꯊꯤꯅ ꯐꯩꯁꯦ ꯃꯥꯅ ꯄꯨꯁꯜꯂꯛꯏꯁꯦ ꯁꯥꯏꯟꯇꯤꯁ ꯊꯥꯏꯅꯒꯤ ꯁꯥꯏꯟꯇꯤꯁ ꯑꯐꯥꯎꯕ ꯑꯐꯥꯎꯕꯁꯤꯡꯖꯤꯖꯨ ꯑꯗꯨꯃꯥꯏ ꯇꯧꯋꯤ ꯃꯣꯏꯅ ꯄꯨꯊꯣꯔꯛꯈꯤꯕ ꯀ꯭ꯔꯤꯇꯤꯚꯤꯇꯤ ꯃꯌꯥꯝꯁꯦ ꯍꯨꯖꯤꯛꯀꯤ ꯅꯨꯡꯗꯥꯡꯋꯥꯏꯔꯝ ꯇꯨꯝꯈ꯭ꯔꯒ ꯑꯍꯤꯡ ꯃꯤꯀꯞ ꯊꯣꯛꯂꯛꯄꯒꯤ ꯃꯇꯝꯖꯦ ꯑꯁꯤꯗ ꯄꯨꯊꯣꯔꯛꯈꯤꯕꯅꯦ ꯁꯤꯅꯦꯕ ꯑꯗꯨꯒ ꯑꯃꯨꯛ ꯑꯔꯦꯝꯕ ꯄꯨꯡ ꯃꯔꯤꯗꯨꯅ ꯑꯃꯨꯛ ꯍꯣꯔꯦꯟ ꯑꯩꯅ ꯇꯨꯝꯅꯤꯡꯕ ꯃꯇꯝ ꯑꯃꯗ ꯑꯃꯨꯛ ꯇꯨꯝꯕ ꯌꯥꯏ
ꯑꯠꯁꯥ
ꯌꯥꯝꯗꯤ ꯐꯖꯕ ꯍꯥꯏꯇꯥꯔꯦ ꯋꯥꯔꯤꯗꯣ
ꯎꯝ ꯐꯣꯂꯣ ꯇꯧꯕꯗꯗꯤ ꯌꯥꯝ ꯂꯨꯗꯣꯏꯕ
ꯇꯨꯗꯣꯢꯕ ꯀꯩꯅꯣ ꯇꯧꯕꯗꯗꯤ ꯀꯥꯏꯌꯦꯕ ꯍꯧꯖꯤꯛꯀꯥꯟꯒꯤ ꯐꯣꯟ ꯋꯣ ꯀꯩ ꯋꯣ ꯃꯌꯥꯝꯖꯤꯒ ꯁꯤꯅꯤꯗ ꯉꯁꯤ ꯅꯣꯡꯃꯒꯤ ꯂꯧꯎ ꯁꯤꯡꯎꯕꯒꯤ ꯋꯥꯐꯝ
ꯐꯣꯟ ꯅꯨꯡꯒꯤꯗ ꯅꯠꯇꯅ ꯇꯨꯝꯕꯩꯖꯨꯅꯦꯕ ꯗ ꯇꯨꯝꯕꯌꯦ ꯊꯕꯛ ꯃꯌꯥꯝꯖꯤꯅꯦꯕ
ꯊꯕꯛ ꯃꯌꯥꯝꯖꯦ
ꯊꯕꯛ ꯃꯌꯥꯝꯖꯤꯒ ꯃꯥ ꯍꯥꯏ ꯔꯨꯜ ꯃꯌꯥꯝꯗꯨꯒꯗꯤ
ꯌꯥꯔꯛꯇꯕꯗꯣ
ꯌꯥꯔꯣꯏꯗꯨꯏꯅꯦꯕ
ꯎꯝ ꯐꯔꯦ ꯐꯔꯦ ꯊꯝꯃꯒꯦ
ꯑꯣꯈꯦ ꯑꯣꯈꯦ
ꯊꯝꯃꯦ ꯊꯝꯃꯦ